ꯍꯜꯂꯣ
ꯍꯜꯂꯣ
ꯇꯥꯕ꯭ꯔꯣ
ꯑꯧ ꯇꯥꯏ ꯇꯥꯏꯌꯦ ꯇꯥꯏ ꯇꯥꯕ꯭ꯔꯣ ꯍꯂꯣ ꯇꯥꯕ꯭ꯔꯣ
ꯀꯩꯗꯧꯔꯤꯅꯣ
ꯑꯩꯁ ꯁꯨꯝ ꯐꯝꯃ ꯂꯩꯌꯦꯗ
ꯑꯣ ꯑꯩꯁꯦ ꯊꯕꯛ ꯈꯔ ꯂꯩꯕꯒꯤꯀꯣ
ꯑꯣ
ꯁꯥꯎꯕ ꯌꯥꯗꯦ ꯊꯦꯡꯅ ꯇꯧꯔꯛꯈ꯭ꯔꯦ
ꯀꯔꯤ ꯁꯥꯎꯗꯣꯏꯅꯣ ꯆꯥ ꯆꯥꯗ꯭ꯔꯦꯗ ꯅꯪꯗꯤ
ꯆꯥꯗ꯭ꯔꯤꯍꯦ ꯌꯥꯝ ꯉꯜꯂꯦ
ꯊꯕꯛ ꯌꯥꯝ ꯆꯤꯟ ꯃꯥꯜꯂꯦꯅꯦ
ꯅꯠꯇꯦ ꯀꯩ ꯍꯤꯟꯖꯥꯡ ꯊꯣꯡꯗꯣꯏꯅꯣ ꯅꯣꯏꯗꯤ
ꯍꯤꯟꯖꯥꯡꯕꯨꯗꯤ ꯃꯣꯏ ꯀꯩꯅꯣ ꯋꯨꯃꯦꯟ ꯁꯣꯁꯥꯏꯇꯤ ꯁꯤꯡꯅ ꯑꯗꯨꯝ ꯊꯣꯡꯕꯤꯔꯝꯒꯅꯤꯗ ꯊꯣꯡꯉ ꯂꯩꯗ ꯅꯪꯗꯤ
ꯑꯩꯁꯨ ꯈꯪꯗꯦ ꯌꯦꯟꯖꯥꯡ ꯃꯌꯥꯝꯗꯤ ꯂꯩ ꯀꯔꯤ ꯊꯣꯡꯗꯣꯏꯅꯣꯗꯨꯗꯤ ꯈꯪꯗꯦ
ꯅꯪꯅ ꯊꯣꯡꯗꯣꯏꯔꯣ
ꯈꯪꯗꯦꯗ ꯍꯧꯖꯤꯛꯇꯤ ꯌꯥꯝ ꯉꯜꯂꯦ
ꯀꯩꯅꯣ
ꯅꯠꯇꯦꯗ ꯅꯪ ꯑꯃꯨꯛꯀ ꯉꯟꯕꯅꯤꯅ ꯍꯣꯔꯦꯟ ꯊꯦꯡ ꯇꯥꯏꯃꯤꯡ ꯌꯧꯕ ꯀꯥꯟꯗ ꯅꯪꯅ ꯑꯃꯨꯛꯀ ꯊꯣꯡꯗꯣꯏ ꯊꯣꯡꯒꯗꯧꯕ꯭ꯔꯥꯒꯅ ꯁꯨꯝ ꯈꯟꯕꯅꯤꯗ
ꯉꯟꯅ ꯊꯣꯡꯕꯅꯦ ꯑꯗꯨꯒ ꯉꯟꯅ ꯆꯥꯕꯅꯦ ꯉꯟꯅ ꯇꯨꯝꯕꯅꯦ ꯉꯟꯅ ꯍꯧꯒꯠꯂꯦ ꯑꯩꯈꯣꯏꯗꯤ ꯉꯟꯕ ꯃꯤꯅꯦ ꯊꯦꯡꯕ ꯍꯥꯏꯕ ꯁꯣꯔꯤ ꯁꯣꯔꯤ
ꯎꯝ ꯌꯥꯝ ꯉꯟꯂꯤ
ꯅꯪꯗꯤ ꯉꯁꯤ ꯀꯩꯅꯣ ꯆꯠꯄ꯭ꯔꯥ ꯊꯕꯛ ꯀꯩꯀꯥ ꯃꯄꯥꯟ ꯊꯣꯛꯄ꯭ꯔꯣ
ꯑꯣ ꯊꯕꯛ ꯆꯠꯂꯦ ꯊꯕꯛ ꯆꯠꯂꯒ ꯂꯥꯛꯑꯦ
ꯑꯣ
ꯌꯥꯝ ꯉꯜꯂꯗꯤ ꯑꯔꯂꯤ ꯇꯨ ꯕꯦꯠ ꯑꯔꯂꯤ ꯇꯨ ꯔꯥꯏꯁꯁꯤꯅꯦ ꯑꯗꯨꯗꯤ ꯅꯣꯏꯗꯤ
ꯅꯠꯇꯦ ꯊꯦꯡꯉꯦ ꯍꯥꯏꯕꯅꯦ ꯑꯩꯅ ꯁꯣꯏꯕꯒꯤꯅꯦ
ꯑꯣ ꯑꯗꯨ ꯐꯕꯅꯦꯗ ꯈꯔ ꯊꯦꯡꯉ ꯊꯦꯡ ꯊꯦꯡꯉ ꯂꯩꯕꯅꯦ ꯐꯕꯅꯤꯗ
ꯈꯔꯛ ꯅꯠꯇꯦ ꯑꯩꯈꯣꯏꯗꯤ ꯌꯥꯝꯅ ꯊꯦꯡꯕꯅꯦ
ꯃꯥꯅꯦ
ꯍꯩ ꯊꯦꯡꯃꯜꯂꯁꯨ ꯐꯠꯇꯕꯅꯤꯀꯣ
ꯃꯥꯅꯦ ꯃꯥꯅꯦ ꯆꯨꯝꯃꯦ ꯕꯣꯔꯣ ꯑꯗꯨꯋꯥꯏꯗ ꯆꯥꯛ ꯆꯥꯕꯅꯦꯕ
ꯑꯣ
ꯊꯦꯡꯕꯅꯦ ꯊꯕꯛ ꯍꯜꯂꯛꯄꯗꯣ ꯊꯦꯡꯕꯀꯣ
ꯑ ꯑ ꯄꯨꯡ ꯀꯌꯥꯗ ꯍꯜꯂꯛꯀꯦ ꯊꯕꯛꯇꯤ ꯉꯁꯤꯗꯤ
ꯉꯁꯤꯗꯤ ꯄꯨꯡ ꯑꯍꯨꯝ ꯑꯗꯨꯋꯥꯏꯗ ꯍꯂꯛꯑꯦ ꯉꯜꯂꯦꯗ ꯏꯃꯥꯟꯕꯤꯁꯨ ꯊꯕꯛ ꯇꯧꯕꯀꯣ ꯑꯃꯁꯨ ꯃꯥꯗꯤ ꯀꯩꯅꯣꯗ ꯊꯦꯡ ꯊꯦꯡꯅ ꯂꯥꯛꯄꯅꯦꯕ
ꯑꯣ
ꯑꯗꯨ ꯑꯣꯏꯕꯒꯤꯀꯣ
ꯎꯝ ꯎꯝ ꯑꯗꯨ ꯑꯣꯏꯔꯗꯤ ꯑꯁ ꯀꯩꯅꯣ ꯇꯧꯕꯗ ꯒ꯭ꯌꯥꯟ ꯇꯥꯅ ꯄꯣꯊꯥꯔꯒ ꯊꯣꯡꯕꯗ ꯑꯩꯗꯣ
ꯍꯣꯏ ꯌꯦꯡꯒꯦ ꯑꯗꯨ ꯈꯟꯕꯅꯦ ꯑꯗꯨ ꯉꯝꯗ꯭ꯔꯦꯕ
ꯑꯁ ꯈꯥꯅꯤꯡꯉꯥꯏ ꯂꯩꯇꯦꯗ ꯊꯦꯡ ꯑꯗꯨꯝ ꯂꯥꯛꯒꯗꯕ ꯒ꯭ꯌꯥꯟ ꯇꯥꯅ
ꯅꯗ꯭ꯔꯦ ꯃꯥꯁꯨꯣ ꯑꯦꯊꯠ ꯄꯦ ꯀꯩꯅꯣ ꯑꯗꯨꯃꯥꯏꯅ ꯂꯥꯛꯅꯦꯕ ꯊꯕꯛ ꯍꯜꯂꯛꯄꯗꯣ ꯑꯗꯨꯒ ꯄꯨꯡ ꯃꯥꯄꯟ ꯑꯗꯨꯋꯥꯏ ꯐꯥꯎ ꯄꯣꯊꯥꯔꯅꯤ ꯏꯔꯨꯖꯔꯅꯤ ꯐꯤ ꯁꯨꯔꯅꯤ ꯄꯨꯡ ꯇꯔꯥ ꯇꯥꯈ꯭ꯔꯦ
ꯎꯝ ꯎꯝ ꯎꯝ
ꯑꯗꯨꯒꯤꯅꯦ ꯌꯨꯝꯗ ꯅꯠꯇꯕꯀꯣꯀꯣ ꯌꯨꯝꯗꯨꯗꯤ ꯉꯟꯅ ꯍꯧꯒꯛꯄꯅꯦꯕ ꯊꯦꯡ ꯊꯦꯡꯅ ꯇꯧꯕꯁꯨ ꯌꯥꯗꯦ
ꯎꯝ ꯊꯅ ꯔꯤꯂꯦꯛꯁꯇ ꯂꯩꯌꯨꯗ ꯀꯔꯤꯅꯣ
ꯍꯣꯏ ꯑꯗ ꯑꯦꯉ
ꯀꯔꯤꯅꯣ ꯌꯥꯝ ꯋꯥꯔꯕꯣ ꯅꯪꯕꯣ
ꯉꯁꯤꯁꯦ ꯍꯣꯏ ꯋꯥꯔꯦ ꯈꯤꯇꯪꯗꯤ ꯋꯥꯔꯦ
ꯑ ꯍꯦ ꯋꯥꯕ ꯍꯥꯏꯁꯨ ꯑꯗꯨꯃꯥꯏꯅ ꯋꯥꯏ ꯍꯥꯏꯕ ꯌꯥꯗꯦꯍꯦ
ꯀꯍꯕ
ꯑꯗꯨꯃꯥꯏꯅ ꯋꯥꯏ ꯍꯥꯏꯕ ꯌꯥꯗꯦꯍꯦ ꯃꯊꯪꯗꯁꯨ ꯌꯥꯝꯅ ꯂꯥꯛꯀꯗꯧꯕꯗꯨꯕꯨ ꯑꯁꯤꯐꯥꯎ ꯋꯥꯏ ꯍꯥꯏꯔꯗꯤ ꯌꯥꯔꯣꯏꯍꯦ ꯀꯔꯤꯒꯤꯅꯣ ꯍ
ꯋꯥꯔꯗꯤ ꯋꯥꯔꯦ ꯍꯥꯏꯈꯤꯕ ꯀꯩꯅꯣ
ꯎꯝ
ꯋꯥꯔꯁꯨ ꯋꯥꯗꯦ ꯋꯥꯗꯦ ꯑꯗꯨꯝ ꯍꯥꯏꯔꯒ ꯂꯩꯔꯣ ꯍꯥꯏꯔꯣ
ꯑꯦ ꯑꯗꯨꯕꯨꯗꯤ ꯑꯗꯨꯅꯤꯗ ꯖꯁ ꯏꯟꯀꯔꯦꯖꯤꯡꯉꯣ ꯍꯥꯏꯕ ꯋꯥꯅꯤꯗ ꯑꯗꯨꯕꯨꯗꯤ
ꯁ ꯀꯥꯏꯗ ꯆ ꯑꯩꯒꯦ ꯀꯣ ꯑꯣꯀꯦ ꯀ ꯎꯝ ꯇꯥꯎ
ꯀꯩꯀꯩ ꯇꯧ ꯂꯩꯒꯦ ꯅꯣꯏꯕꯨꯣ ꯌꯦ
ꯏꯁ ꯇꯨꯗ ꯑꯅꯦꯗ
ꯅꯠꯇꯦ ꯀꯔꯤ ꯇꯧꯕ ꯂꯩꯕ꯭ꯔꯣ ꯍꯥꯏꯕꯅꯤꯗ ꯍꯧꯖꯤꯛ
ꯀꯩꯁꯨ ꯇꯧꯗꯦ
ꯎꯝ
ꯑꯩꯒꯤ ꯕꯦꯇ꯭ꯔꯤꯗꯨꯣ ꯌꯥꯝꯗꯕꯒꯤꯀꯣ ꯆꯥꯔꯖ ꯇꯧꯔꯒ ꯂꯦꯞꯄꯒ ꯂꯩꯔꯦ ꯑꯩꯗꯤ
ꯑꯩ ꯑꯗꯨꯗꯤ ꯅꯨꯡꯉꯥꯏꯇꯦꯍ
ꯍꯣꯏ ꯉꯁꯥꯏꯗꯤ ꯁꯠ ꯗꯥꯎꯟ ꯆꯠꯀꯕꯅꯦ ꯉ ꯍꯧꯖꯤꯛꯄꯨꯗꯤ ꯀꯩꯅꯣ ꯇꯪꯦ
ꯎꯝ ꯑꯩꯁꯨ ꯉꯁꯥꯏ ꯑꯁ ꯐꯣꯟꯗꯣ ꯕꯦꯇ꯭ꯔꯤ ꯂꯥꯏꯛ ꯇꯨ ꯊ꯭ꯔꯤ ꯄꯥꯔꯁꯦꯟꯇꯦꯖ ꯈꯇꯪ ꯉꯥꯏꯕꯗꯨꯗꯀꯣ ꯎꯝ ꯑꯁ ꯐꯔꯛ ꯌꯥꯝ ꯇꯥꯕꯅꯦ ꯑꯩꯁꯨ ꯉꯁꯥꯏ ꯅꯣꯡ ꯆꯨꯕ꯭ꯔꯣ ꯅꯣꯏꯃꯛ ꯃꯐꯝꯗ ꯉꯁꯥꯏꯗ ꯑꯁ ꯁꯣꯝꯗꯗꯤ ꯅꯣꯡ ꯆꯨꯕꯅꯀꯣ ꯑꯃꯨꯛ ꯍꯜꯂꯛꯄꯗ ꯎꯝ
ꯅꯪ ꯃꯄꯥꯟꯗ ꯂꯩꯕ꯭ꯔꯥ
ꯌꯨꯝꯗ ꯂꯩꯌꯦ ꯔꯨꯝꯗ ꯂꯩꯌꯦ
ꯆꯣꯠ ꯆꯣꯠ
ꯅꯨꯡꯉꯥꯏꯇꯕ꯭ꯔꯣ ꯃꯈꯣꯟꯗꯣ
ꯀꯔꯤ ꯍꯥꯏꯕ
ꯃꯈꯣꯟ ꯅꯨꯡꯉꯥꯏꯇꯕ꯭ꯔꯣ
ꯅꯨꯡꯉꯥꯏꯌꯦ ꯐꯖꯅ ꯇꯥꯏꯌꯦ
ꯄꯨꯡ ꯀꯌꯥꯗ ꯆꯥꯛ ꯆꯥꯕ꯭ꯔꯥ
ꯇꯥꯏꯃꯤꯡ ꯄꯨꯡ ꯂꯥꯏꯛ ꯑꯦꯠ ꯊꯥꯔꯇꯤꯒꯨꯝꯕꯗꯀꯣ
ꯆꯣ ꯆꯣ
ꯏꯇꯠ
ꯑꯗꯨꯗꯤ ꯌꯥꯝ ꯊꯦꯡꯕꯁꯨ ꯅꯠꯇꯦ ꯌꯥꯝ ꯉꯟꯕꯁꯨ ꯅꯠꯇꯦ
ꯎꯝ
ꯅꯣꯏ ꯀꯩꯅꯣ ꯏꯃꯥ ꯃꯌꯥꯝꯅ ꯊꯣꯡꯉꯦ ꯍꯥꯏꯕꯗꯨ ꯀꯔꯤꯒꯤꯔ ꯑꯩ ꯒ꯭ꯌꯥꯟ ꯇꯥꯗꯦ
ꯑꯦ ꯑꯩꯅ ꯉꯁꯥꯏ ꯋꯨꯃꯦꯟ ꯁꯣꯁꯇꯤ ꯍꯥꯏꯕꯗꯨꯗꯤ ꯑꯩꯈꯣꯏ ꯏꯃꯥ ꯈꯣꯏ ꯏꯅꯥꯎꯅꯨꯄꯤ ꯈꯣꯏ ꯑꯗꯨꯝ
ꯁꯨꯝ ꯐꯥꯒꯤ ꯑꯣꯏꯕꯩ ꯍꯥꯏꯕꯅꯤꯗ ꯑꯗꯨꯒꯤꯅꯤꯗ
ꯑꯣ
ꯐꯒꯤꯗ ꯍꯥꯏꯕꯅꯤꯗ ꯏꯟꯖꯥꯡꯗꯣ ꯉꯁꯥꯏ ꯑꯌꯨꯛꯇꯤ ꯑꯩꯅ ꯊꯣꯡꯕꯤꯕꯅꯦ
ꯀꯩ ꯏꯟꯖꯥꯡ
ꯉꯁꯥꯏ ꯑꯌꯨꯛꯇꯤ ꯌꯦꯟ ꯊꯣꯡꯕꯀꯣ ꯎꯝ
ꯑꯆꯥ ꯑꯆꯥ
ꯃꯣꯏ ꯀꯥꯡꯁꯣꯏ ꯑꯣꯏꯕꯅꯤꯅ ꯀꯥꯡꯁꯣꯏꯅ ꯊꯣꯡꯉꯣꯅꯤ ꯃꯥꯏ ꯊꯣꯡ ꯂꯩ
ꯋꯥꯔꯤ ꯂꯤꯌꯨꯁꯦ ꯑꯩ ꯐꯖꯅ ꯇꯥꯒꯦ
ꯍꯥꯥ
ꯀꯔꯤꯁꯨ ꯍꯥꯏꯗꯦ ꯍꯧꯖꯤꯛꯇꯤ ꯀꯩꯗꯧꯔꯤꯅꯣ
ꯍꯧꯖꯤꯛꯔꯣ
ꯎꯝ
ꯁꯨꯡꯐꯝ ꯂꯩꯗ ꯏꯅꯦ ꯃꯣꯏ ꯏꯟꯖꯥꯡ ꯊꯣꯡꯗ ꯐꯝꯃ ꯈꯪꯈꯥꯏꯔꯛꯑꯦ ꯍꯥꯏꯇꯥꯔꯦ ꯍꯧꯖꯤꯛꯇꯤ
ꯆꯥꯛ ꯂꯥꯛꯑꯝꯕ꯭ꯔꯣ
ꯑꯦꯍ ꯂꯝ ꯗꯦꯗꯣꯗꯤ ꯉꯁꯤꯁꯦ ꯀꯩꯅꯣꯁꯨ ꯇꯧꯕ ꯑꯩꯈꯣꯏ ꯈꯨꯟꯗꯒꯤ ꯃꯤꯁꯨ ꯈꯔ ꯂꯥꯛꯄꯀꯣ ꯑꯗꯒꯤ ꯃꯣꯏ
ꯅꯣꯏꯗ
ꯑ
ꯀꯔꯤ ꯇꯧꯅꯤꯉꯥꯏ
ꯑꯉꯥꯡꯁꯤꯡꯉꯩꯗ ꯃꯣꯏ ꯑꯦꯠꯃꯤꯁꯟ ꯇꯧꯕ ꯀ ꯀꯩꯅꯣ ꯇꯧꯕ ꯑꯗꯨꯒꯤ ꯆꯥꯎ
ꯎꯝ ꯎ
ꯑꯩꯕꯨ ꯊꯦꯡꯉꯗꯤ ꯑꯗꯨꯝ ꯆꯥꯒꯅꯤ ꯑꯗꯨ ꯃꯣꯏꯗꯤ ꯑꯥꯗꯒꯤ ꯇꯥꯏꯃꯤꯡꯗꯣ ꯃꯣꯏꯗꯤ ꯉꯒꯟ ꯁꯨꯝ ꯆꯥꯕꯅꯤꯅꯀꯣ
ꯍꯣꯏ
ꯃꯣꯏ ꯍꯥꯟꯅ ꯆꯥꯕ ꯐꯥꯔꯁ ꯕꯦꯗ ꯁꯦꯀꯦꯟ ꯕꯦꯗꯁꯨ ꯑꯗꯨꯝ ꯆꯥꯕ ꯍꯥꯏꯇꯥꯔꯦ
ꯑꯣ ꯃꯤ ꯌꯥꯕꯒꯦ
ꯑ
ꯑꯆꯥ ꯑꯆꯥꯆꯥ ꯑꯆꯥ ꯎꯝ ꯁꯥꯏꯅꯤꯡꯉꯥꯏꯁꯨ ꯂꯩꯥꯏꯇꯣ
ꯍ
ꯑꯩ ꯈꯣꯝꯒꯦ ꯑ
ꯅꯪ ꯉꯁꯥꯏ ꯊꯕꯛ ꯆꯠꯄꯗ ꯐꯣꯟꯒ ꯆꯥꯔꯖ ꯇꯧꯗ꯭ꯔꯕ꯭ꯔꯣ
ꯇꯧꯗꯨ ꯍꯣꯏ ꯆꯖ ꯄꯨꯗꯤ
ꯑꯦ ꯆꯥ ꯆꯋꯥ ꯋꯥꯔꯤꯤ ꯄꯨꯎꯗ ꯍꯅꯤ
ꯄꯨꯡ ꯇꯔꯥꯗꯒꯤ ꯑꯅꯤꯅꯦꯕ
ꯑꯣ
ꯐꯣꯟ ꯄꯥꯏꯕ ꯃꯇꯝꯁꯨ ꯂꯩꯗꯕꯀꯣ ꯑꯗꯨꯒꯤ ꯆꯥꯖꯔ ꯀꯩꯀꯥ ꯑꯗꯨ ꯃꯥꯡꯗꯦ ꯐꯔꯛꯇꯥꯅꯤꯅ ꯑꯩꯅ ꯑꯗꯨꯒꯤ ꯑꯣꯏꯕꯒꯤ ꯄꯨꯗꯕꯅꯦ
ꯑꯣ ꯀꯗꯥꯏ ꯂꯩꯕ꯭ꯔꯣ ꯅꯪꯗꯤ ꯄꯨꯡ ꯇꯔꯥꯗꯒꯤ ꯑꯅꯤ ꯍꯥꯏꯔꯦ ꯑꯗꯨꯕꯨ
ꯑꯗ
ꯅꯪꯁꯨ ꯑꯥꯗ ꯑꯣꯏꯔꯝꯅꯤꯀꯣ
ꯑꯩꯗꯤ ꯑꯥꯗ ꯑꯩꯈꯣꯏ ꯑꯩꯈꯣꯏ ꯁ꯭ꯋꯥꯏꯗ ꯑꯣꯏꯅ ꯂꯩꯌꯦ
ꯑꯩꯗꯤ ꯑꯔꯅꯦ
ꯑꯣ ꯑꯣ
ꯈꯣꯡꯅ ꯆꯠꯄ ꯌꯥꯗꯦ
ꯑꯩꯈꯣꯏꯒꯤ ꯌꯃꯨꯅꯥ ꯔꯤꯕꯔ ꯌꯃꯨꯅꯥꯒꯤ ꯇꯨꯔꯦꯟꯒꯤ ꯇꯣꯔꯕꯥꯟꯗ꯭ꯔꯣꯝꯗ ꯅꯥꯀꯟꯕꯔꯣꯝꯗ ꯂꯩꯕ ꯍꯥꯏꯕꯗꯨꯅꯤꯅꯦ ꯑꯗꯨꯗꯤ
ꯍꯥꯠ
ꯑꯥꯅ ꯑꯣꯏꯕꯒꯤꯀꯣ
ꯎꯝ ꯎꯝ ꯑꯗꯨꯒꯤꯗꯤꯅꯦ ꯆꯥꯔꯖꯔꯁꯨ ꯀꯥꯎꯔꯒ ꯂꯩꯕꯗꯣ ꯄꯨꯕꯁꯨ ꯌꯥꯗꯕ ꯑꯗꯨꯃꯥꯏꯅ ꯇꯧꯕꯗꯣ
ꯍꯣꯏ